ꯍꯜꯂꯣ
ꯇꯥꯔꯕꯣ
ꯇꯥꯗ꯭ꯔꯣꯅꯥ
ꯇꯥꯔꯦ ꯇꯥꯔꯦ
ꯀꯩꯅꯣꯝ ꯍꯪꯒꯦ
ꯍꯪꯉꯣ
ꯅꯣꯏ ꯒ꯭ꯌꯥꯁ ꯀ ꯂꯧꯕꯝ ꯂꯩꯕꯔꯣ
ꯒ꯭ꯌꯥꯁ ꯂꯧꯕꯝ ꯂꯩꯇꯦ
ꯅꯣꯏ ꯏꯕꯣꯛ ꯍꯣꯏꯒ ꯂꯩꯇꯔꯣ
ꯂꯩꯇꯌꯦ ꯅꯍꯥꯟ ꯂꯥꯛꯅꯦ ꯇꯧꯕꯗꯣ ꯑꯗꯨꯗꯪ ꯂꯧꯍꯧꯋꯦ
ꯎꯝ ꯂꯩꯔꯗꯤ ꯑꯝꯇ ꯂꯧꯒꯦ ꯇꯧꯕ
ꯅꯣꯏꯒꯤ
ꯑꯩꯈꯣꯏꯅ ꯇꯦꯝꯃꯤ
ꯀꯅꯥ ꯀꯦ
ꯑ ꯁꯤꯡꯖꯃꯩꯒꯤ
ꯒ꯭ꯌꯥꯁ ꯂꯩꯇ꯭ꯔꯦ ꯍꯥꯏꯔ
ꯒ꯭ꯌꯥꯁꯇꯣ ꯃꯣꯏꯗꯣ ꯑꯁꯣꯝ ꯃꯥꯂꯣꯝꯗꯁꯨ ꯒ꯭ꯌꯥꯁ ꯁꯤꯖꯤꯟꯅꯕ ꯑꯗꯩ ꯃꯣꯏ ꯑꯁꯣꯝꯗꯁꯨ ꯑꯗꯩꯗꯤ ꯑ ꯐꯥꯝꯗꯨꯁꯨ ꯁꯤꯖꯤꯟꯅꯕ ꯒ꯭ꯌꯥꯁꯇꯣ ꯂꯩꯇ꯭ꯔꯦ ꯍꯥꯏꯕ ꯕ꯭ꯂꯦꯛꯇ ꯂꯧꯕ ꯑꯃꯁꯁꯨ ꯂꯩꯇ ꯤ ꯍꯥꯏꯔꯛꯄ ꯑꯩꯅ ꯑꯩꯈꯣꯏꯒꯤꯗꯨꯕꯨꯗꯤ ꯂꯧꯕꯤꯒꯦ ꯇꯧꯕ ꯑꯅꯤ ꯑꯍꯨꯝꯐꯧ ꯄꯥꯝꯃꯦ ꯍꯥꯏꯕ
ꯑꯣ ꯅꯍꯥꯟꯂꯥꯛꯈꯤꯗ ꯉꯥꯏꯔꯤꯅꯦ ꯑꯩꯁꯨ ꯑꯩꯒꯤꯐꯧ ꯂꯧꯅꯤꯡꯉꯤꯕꯅꯦ
ꯑꯗꯨꯒ ꯒꯤꯇꯥꯅꯗꯤ ꯍꯣꯏꯒꯤꯕꯨꯗꯤ ꯌꯥꯏꯑꯕ ꯐꯣꯟ ꯄꯩꯁꯥ ꯍꯥꯞꯇꯕꯒꯤ ꯐꯣꯟ ꯇꯧꯕꯗꯣ
ꯎꯝ ꯐꯣꯟ ꯇꯔ ꯎꯝ ꯅꯪꯗꯣ ꯑꯩꯒꯤ ꯆꯦꯗꯣ ꯑꯝꯇ ꯃꯦꯟꯁꯤꯅꯦ ꯇ ꯀꯥꯎꯋꯤꯅꯦ ꯑꯩꯁꯨ
ꯍꯣꯔꯦꯟ ꯑꯩ ꯉꯁꯤꯗꯤ ꯌꯥꯔꯣꯏ ꯍꯣꯔꯦꯟ ꯍꯌꯦꯡ ꯂꯥꯛꯀꯦ ꯍ ꯆꯥꯛ ꯊꯣꯡꯉꯨꯗ꯭ꯔꯅꯤꯅ ꯁꯪꯒꯔꯤ ꯌꯦꯛꯄ ꯂꯥꯛꯏꯅꯦ ꯃꯅꯤꯡꯗꯣ
ꯑꯣ ꯑꯩꯁꯨ ꯀꯥꯡꯒꯧ ꯑꯃ ꯉꯥꯎꯔꯒ ꯀꯩꯅꯣ ꯍꯋꯥ ꯀꯕꯤ ꯃꯇꯣꯟ ꯊꯣꯡꯒꯦꯅ ꯃꯥꯜꯂꯤꯅꯦ ꯂꯣꯏꯔ ꯊꯣꯡꯉꯗꯕꯅꯦ ꯦꯃ ꯇꯨꯁꯟ ꯊ ꯂꯅꯦ
ꯅꯣꯏꯅꯦ ꯁꯪꯒꯤꯇꯥꯕꯨꯗꯤ ꯂꯩꯇ꯭ꯔꯥ ꯈꯪꯗꯦ ꯃꯣꯏ ꯀꯔꯤ ꯂꯝꯒꯤ ꯑꯣꯏꯒꯦ
ꯄꯣꯛꯄꯤꯒꯤ ꯃꯣꯏꯁꯨ ꯌꯥꯏ ꯄꯣꯛꯄꯤꯒꯤ ꯑꯣꯏꯕꯅꯦ
ꯎꯝ
ꯃꯣꯏ ꯅꯍꯥꯟ ꯅꯍꯥꯟ ꯂꯧꯕꯗꯣ ꯃꯥꯜ ꯂꯧꯍꯧꯕ꯭ꯔꯥ ꯈꯪꯗꯦꯅꯦ
ꯀꯌꯥ
ꯅꯍꯥꯟꯗꯣ ꯃꯥꯜ ꯂꯧꯍꯧꯕ꯭ꯔꯥ ꯈꯪꯗꯦꯕ
ꯈꯪꯗꯤ
ꯒ꯭ꯌꯥꯁ ꯌꯥꯝ ꯂꯩꯕ ꯃꯐꯝꯗꯤ ꯍꯥꯏꯔ ꯍꯥꯏꯗꯤ ꯍꯥꯏꯔꯛꯀꯦ ꯄꯩꯁꯥꯗꯤ ꯌꯥꯝ ꯌꯥꯝꯕꯅꯦ
ꯀꯅꯥꯅꯣ
ꯄꯥꯔꯀꯤꯡꯒꯤ ꯀꯩꯅꯣꯗꯣ ꯇꯕ
ꯎꯝ
ꯀꯥꯎꯔꯦ ꯏꯆꯦ ꯏꯟꯗꯤꯔꯥ ꯍꯣꯏ ꯃꯃꯥꯗꯣ ꯃꯣꯏ ꯔꯥꯟꯅꯗ ꯂ ꯄꯅꯦ ꯑꯗꯣ ꯄꯩꯁꯥꯗꯤ ꯌꯥꯝ ꯌꯥꯝ ꯍꯥꯏ ꯍꯥꯏꯕ ꯃꯣꯏꯗꯣ ꯍꯧꯖꯤꯛ ꯀꯌꯥꯒ ꯍꯥꯏꯔꯛꯇꯣꯏꯅꯣ ꯈꯪꯗꯦ
ꯍꯦꯟ ꯂꯒ ꯄꯤꯁꯔꯒꯦ
ꯑ ꯂꯨꯍꯥꯟ ꯊꯤꯒ
ꯉꯁꯥꯏ ꯍꯏ ꯐꯣꯡ ꯉꯔꯥꯡ ꯍꯥꯏꯔꯛꯄꯅꯦ ꯑꯩꯅ ꯍꯥꯏꯕ ꯇꯟꯕ ꯑꯩꯈꯣꯏꯗꯒꯤꯩ ꯂꯧꯕꯤꯒꯦ ꯑꯗꯨꯗꯤ ꯑꯗꯨꯒ ꯑꯩꯅ ꯑ ꯁꯒꯑ ꯐꯥꯝꯒꯤꯗꯣ ꯂꯩꯇ꯭ꯔꯤ ꯍꯥꯏꯕ ꯑꯗꯨꯗ ꯑꯩꯅ ꯄꯤꯔꯛꯀꯦ ꯍꯥꯏꯕ ꯌꯥꯗꯕ ꯃꯃꯥꯗ ꯑꯣꯏ ꯍꯥꯏꯕ ꯑꯗꯨꯒ ꯃꯉꯣꯟ ꯍꯥꯏꯔꯨꯅꯨ ꯑꯣꯏꯌꯦ ꯄꯤꯔꯛꯈꯤ ꯑꯗꯨꯒ ꯍꯣꯏ ꯑꯗꯨꯒ ꯑꯝꯇ ꯂꯧꯔꯛꯑꯣ ꯑꯗꯨꯒ ꯃꯥꯂꯧ ꯂꯥꯛꯀꯦꯒ ꯇꯩ
ꯎꯝ ꯃꯃꯥ ꯂꯥꯛꯀꯦ ꯍꯥꯏꯔꯣ ꯑꯩꯗꯦ
ꯍꯣꯏ ꯁꯤꯗꯤ ꯂꯥꯛꯍꯜꯂꯨꯍꯦ ꯃꯇꯤ ꯑꯃ ꯆꯠꯂꯨꯅꯤ ꯉꯝꯃꯔꯣ ꯁꯤꯗ ꯆꯪꯍꯜꯂꯛꯄ ꯀꯥꯏꯅꯒ
ꯆꯪꯍꯜꯂꯣ ꯀꯩꯅꯣ ꯅꯣꯏ ꯌꯨꯝꯗꯨꯗ
ꯇꯜꯂꯦꯍꯦ
ꯉꯝꯖꯔꯔꯣꯏ ꯌꯥꯏ
ꯉꯝꯆꯔꯔꯣꯏ
ꯑꯗꯨꯒ ꯉꯟꯇꯥ ꯂꯥꯛꯀꯦꯌꯦ ꯑꯩ ꯂꯧꯔꯒ ꯑꯃꯨꯛ ꯑꯥ ꯐꯥꯝꯗ ꯆꯠꯂꯨꯖꯦꯌꯦ
ꯌꯥꯏꯌꯦ
ꯎꯝ ꯊꯤꯜꯂꯨꯖꯦꯌꯦ ꯃꯥ ꯍꯥꯏꯕ ꯒ꯭ꯌꯥꯁ
ꯒ꯭ꯌꯥꯁꯇꯨ ꯍꯤꯗ ꯍꯥꯞꯄꯗ ꯂꯨꯞꯈꯤꯔꯣꯏꯗ꯭ꯔꯣ ꯍꯤ
ꯂꯨꯄꯣꯏꯍꯦ ꯑꯗꯨꯗꯤ ꯍ
ꯀꯅꯥ ꯈꯪꯅꯤ ꯃꯤꯖꯨ ꯇꯣꯡꯖꯟ ꯍꯤꯖꯨ ꯇꯣꯡꯖꯟ ꯂꯨꯈ꯭ꯔꯗꯤ
ꯇꯟ ꯂꯨꯞꯄꯣꯏ ꯂꯨꯨꯞꯄꯣꯏ ꯑꯗꯨ ꯋꯥꯗꯤ
ꯀꯤꯅꯦ ꯑꯩꯗꯤ
ꯎꯝ ꯅꯪ ꯆꯠꯅꯤꯡꯕ꯭ꯔꯣ ꯃꯣꯏ ꯂꯥꯛꯄ ꯀꯥꯟ ꯆꯧꯖꯤꯔꯣ ꯑꯈꯣꯏꯕꯥꯅꯤ
ꯆꯠꯎꯖꯦ ꯆꯠꯅꯤꯡ ꯐꯥꯝꯗꯣ
ꯑꯗꯨꯅꯦ ꯍꯥꯏꯖꯦ
ꯍꯤꯒ ꯇꯣꯡꯉ ꯆꯪꯉꯦ ꯍꯥꯏꯕꯗꯨꯗ ꯍꯤꯒ ꯇꯣꯡꯉ ꯆꯪ ꯍꯥꯏꯕꯗꯨꯗ ꯆꯪꯅꯤꯡꯕꯩ ꯋꯥꯟ
ꯌꯥꯝꯅꯒ ꯂꯨꯏ ꯍꯥꯏꯝꯅꯤ ꯂꯨꯏ ꯍꯥꯏꯕꯗꯨꯅꯦ ꯑꯩꯅ ꯑꯃꯨꯛ ꯇꯜꯂꯤꯖꯦ ꯂꯨꯞꯈ꯭ꯔꯗꯤꯕꯨ ꯏꯔꯣꯏꯕꯁꯨ ꯍꯦꯛꯇꯒꯨꯝ ꯇꯧ
ꯀꯩꯅꯣꯥ ꯍꯥꯟ ꯇꯧꯒꯗꯝꯅꯦꯍꯦ ꯒ꯭ꯌꯥꯁꯇꯣ ꯍꯥꯟꯅ ꯄꯨꯁꯟꯍꯟꯒꯒꯤꯗꯧꯅꯦ ꯀꯣꯟꯅ ꯑꯃꯨꯛ ꯂꯧ ꯂꯥꯛꯑꯣꯅ
ꯍꯨꯝꯇꯨꯑꯣꯏꯖꯨ ꯌꯥꯏ
ꯃꯣꯏ ꯍꯣꯟꯕ ꯍꯩꯗꯨꯗꯤ ꯀꯩꯁꯨ ꯇꯧꯔꯣꯏ
ꯑꯁ ꯍꯣꯟꯕꯩ ꯋꯥꯗꯤ ꯌꯥꯝ ꯊꯤ ꯍꯩꯔꯕꯅꯦ ꯑꯩꯅ ꯍꯤꯌꯥꯡ ꯇꯥꯟꯅꯕ ꯌꯥꯎꯍꯟꯒꯦ ꯈꯜꯂꯤ
ꯑꯁ ꯋꯥꯔꯤꯗꯤ ꯅꯪ ꯁꯧꯒ꯭ꯔꯤ ꯊꯣꯡꯒꯦ ꯍꯥꯏꯔꯣ
ꯁꯧꯒ꯭ꯔꯤ ꯑꯃ ꯊꯣꯡꯖꯜꯂꯅꯤ ꯑꯗꯨꯒ ꯈꯪꯗꯦ ꯍꯣꯔꯦꯟ ꯀꯩꯅꯣ ꯌꯦꯔꯨꯝ ꯉꯧꯕ꯭ꯔꯥ ꯀꯥꯡꯒꯧ ꯉꯧꯕꯔꯃ ꯇꯧꯔꯅꯤ
ꯑꯩꯈꯣꯏ ꯕꯦꯝꯅ ꯌꯦꯔꯨꯝ ꯌꯦꯔꯨꯝ ꯂꯩꯌꯨ ꯍꯥꯏꯝꯃꯦ ꯑꯩꯁꯨ
ꯍꯣꯔꯦꯟ ꯊꯣꯡꯒꯥꯟ ꯊꯣꯛꯄꯁꯨ ꯌꯥꯝ ꯇꯜꯂꯦ
ꯑꯗꯨꯟ
ꯑꯈꯣꯏꯕꯥꯖꯤꯅꯅꯦ ꯈꯪꯗꯦꯁꯦ ꯐꯧ ꯍꯨꯟꯕꯕꯨ ꯍꯦꯛ ꯑꯩꯈꯣꯏ ꯃꯥ ꯄꯨꯔ ꯆꯠꯂꯦ
ꯅꯣꯏ ꯚꯥꯏ ꯐꯣꯟꯗꯔꯣ ꯍꯥꯞꯄꯤꯖꯦ
ꯍꯣꯏ ꯑꯩꯈꯣꯏ ꯑꯟꯇꯤ ꯐꯣꯟꯗ ꯍꯥꯞꯄꯗꯣ ꯐꯣꯟꯗꯣ ꯒꯦꯝ ꯁꯥꯟ ꯁꯥꯟꯅꯕꯒ ꯈꯣꯠꯄꯒ ꯄꯥꯏꯕ ꯄꯥꯛ ꯐꯪꯗꯦꯕ ꯑꯗꯨꯅ ꯇꯜꯂꯕ ꯑꯩꯗꯣ
ꯃꯥꯒꯤꯗ ꯀꯌꯥꯝ ꯁꯥꯟꯅꯒ꯭ꯔꯒꯦ
ꯃꯥꯏꯗ ꯁꯥꯟꯅ ꯑ ꯀꯩꯅꯣ ꯁꯥꯟꯅꯩ ꯒꯤꯇꯥꯟꯖꯂꯤꯅ ꯑꯩꯅ ꯑꯟ ꯑꯍꯨꯝꯂꯛꯂ ꯃꯔꯤ ꯔꯛ ꯑꯝ ꯇꯧꯔꯦ ꯃꯥꯅ ꯒꯤꯇꯥꯟꯖꯂꯤꯅ ꯑꯅꯤꯔꯛ ꯑꯍꯨꯝꯔꯛ ꯑꯝꯒ ꯇꯧꯔꯦ ꯑꯗꯨꯒ ꯁꯥꯟꯅꯩ
ꯑꯗꯣ ꯄꯩꯁꯥ ꯆꯪꯉꯛꯇ꯭ꯔꯣ
ꯇꯥꯛꯁ ꯂꯣꯏꯗꯕꯩ ꯁꯝꯃꯤꯠ ꯇꯧꯗ꯭ꯔꯤꯌꯦ ꯆꯦꯛꯀꯤꯡ ꯇꯧꯔ ꯂꯩꯕꯗꯣ
ꯎꯝ
ꯑꯗꯨꯅꯦ ꯑꯅꯤ ꯑꯃꯗꯤ ꯀꯩꯅꯣꯅꯦꯍꯦ ꯅꯦꯠꯋꯥꯛ ꯌꯥꯗꯕꯒꯤ ꯃꯔꯛꯇ ꯁꯥꯟꯅꯔ ꯇꯠꯊꯣꯛꯈꯤꯕꯒꯤ ꯀꯩꯅꯣ ꯇꯧꯋꯦ ꯑꯗꯨꯗꯤ ꯄꯩꯁꯥ ꯆꯪꯉ ꯃꯔꯣꯏ
ꯑ
ꯎ ꯀꯩꯅꯣꯝ ꯃꯦꯜꯂꯨ ꯍꯥꯏꯕꯔꯥ ꯀꯩꯅꯣꯝ ꯍꯥꯏ ꯊꯥꯔꯛꯑꯝꯕꯅꯦ ꯑꯩꯉꯣꯟꯗ ꯀꯔꯤꯅꯣ ꯃꯦꯟꯗꯣꯏꯅꯣ ꯈꯪꯗꯦ
ꯃꯦꯜ ꯂꯣ ꯌꯥꯝ ꯍꯥꯏ
ꯅꯠꯇꯦ ꯇꯣꯉꯥꯟꯅ ꯋꯥꯆꯞꯇ ꯊꯥꯔꯛꯄꯅꯦ ꯑꯁꯤ ꯃꯦꯟ ꯖꯜꯂꯒ ꯊꯥꯖꯤꯜꯂꯛꯑꯣꯅ ꯑꯗꯨꯒ ꯑꯩ ꯑꯩꯒꯤ ꯐꯣꯟꯁꯦ ꯁꯤꯗꯗꯤ ꯑꯃꯨꯛ ꯌꯦꯡ ꯌꯥꯗ꯭ꯔꯕ ꯁꯤꯗ ꯑꯩꯈꯣꯏ ꯕꯥꯏꯁꯤꯗ ꯊꯥꯔꯛꯑꯣꯅ ꯍꯥꯏꯒꯤꯕꯅꯦ
ꯎ
ꯑꯗꯨꯗꯤ ꯅꯣꯏꯕꯥꯗ ꯍꯥꯞꯄꯗꯒꯤ ꯉꯁꯤ ꯉꯁꯤ ꯁꯤꯗ ꯇꯧꯔꯛꯏꯁꯤꯅ ꯑꯍꯥꯟꯕ
ꯎꯝ ꯍꯣꯏ ꯑꯗꯨꯔꯗꯤ ꯆꯞ ꯃꯥꯟꯅꯩꯑꯕ ꯁꯤꯗ ꯂꯣꯏꯅꯃꯛ ꯌꯥꯎꯏ ꯕ ꯒꯤꯇꯥꯟꯖꯂꯤꯒ ꯁꯥꯟꯅꯕ ꯈꯣꯠꯄ ꯑꯗꯨꯁꯨ ꯑꯗꯨꯗꯤ ꯆꯞ ꯃꯥꯟꯅꯩ ꯌꯦ
ꯍꯝ ꯑꯗꯨꯒ ꯑꯦꯀꯥꯎꯟꯗ ꯅꯪꯒꯤꯗ ꯍꯥꯞꯄ
ꯍꯣꯏ
ꯌꯥꯝ ꯍꯩꯈ꯭ꯔꯦ
ꯑꯩ ꯁꯤꯗꯗꯤ ꯍꯥꯞꯄꯁꯨ ꯌꯥꯗꯦ
ꯅꯪ ꯑꯗꯨ ꯀꯩꯒꯤꯖꯅꯣ
ꯃꯥꯒꯤ ꯀꯩꯅꯣꯗꯣ ꯐꯪꯗꯦ ꯍꯥꯏꯕ ꯑꯩꯈꯣꯏ ꯁꯤꯗ ꯀꯥꯔꯤꯌꯥ ꯁꯤ ꯑꯦꯞꯁꯦ ꯐꯪꯗꯦꯕ ꯍꯥꯏꯕꯥ
ꯎꯝ
ꯍꯥꯞꯕ ꯌꯥꯗꯦ ꯐꯣꯟ ꯂꯩꯅꯤ ꯍꯥꯏꯕ꯭ꯔꯥ ꯀꯩꯅꯣꯝ ꯍꯥꯏꯍꯧꯕꯕꯅꯦ ꯑꯃꯗꯨꯁꯨ
ꯃꯥ ꯌꯥꯝ ꯆꯪꯉꯥꯛꯑꯀꯣ
ꯎ ꯑꯍꯣꯏ ꯃꯔꯛꯇꯅꯦ ꯃꯥꯅ ꯑꯩꯉꯣꯟꯗ ꯐꯣꯟ ꯇꯧꯔꯛꯑꯣ ꯑꯗꯨꯒ ꯁꯦꯝꯕꯤꯒꯦꯅ ꯍꯥꯏꯔꯝꯕꯅꯦꯕ ꯑꯗꯨꯗ ꯐꯣꯟꯗꯣ ꯂꯩꯇꯕꯒꯤ ꯑꯩꯗꯣ ꯇꯣꯛ ꯇꯧꯈꯤꯗ꯭ꯔꯦꯕ ꯑꯗꯨꯗꯨꯒꯤꯅꯦꯕ ꯃꯣꯏ ꯆꯪꯉꯥꯛꯏꯗꯣ ꯈꯪꯗꯦ ꯐꯣꯟ ꯑꯃ ꯇꯧꯁꯜꯂꯛꯑꯣ ꯃꯉꯣꯟꯗ ꯀꯩꯅꯣꯝ ꯍꯥꯏꯔꯛꯄꯅꯤ ꯈꯪꯗꯦ ꯃꯣꯏꯒꯩ ꯂꯣꯏ ꯆꯪꯅꯩ ꯍꯥꯏꯕ
ꯃꯥ ꯆꯥꯥꯠ ꯈꯔꯕ ꯍꯥꯏꯖꯦ
ꯂꯩꯌꯦ
ꯅꯍꯥꯟꯋꯥꯏ ꯁꯦꯝꯈꯤꯕꯒꯤ
ꯅꯋꯥꯏ ꯅꯠꯇꯦ ꯀꯨꯏꯗ꯭ꯔꯤ ꯈꯔ ꯅꯨꯃꯤꯠ ꯂꯥꯏꯍꯔꯥꯎ ꯃꯃꯥꯡ ꯑꯗꯨꯗꯥꯏꯗꯔ ꯀꯩꯅꯣꯝ ꯑꯣꯏꯕ ꯅꯤ ꯃꯥ ꯑꯉꯥꯎꯕꯤꯗꯣ ꯑꯗꯨ ꯑꯩꯗꯤ ꯅꯣꯏ ꯈꯪꯉꯝꯗꯧ ꯃꯥꯟꯕ
ꯈꯪꯗꯦ
ꯑ ꯑꯩꯉꯣꯟꯗ ꯍꯥꯏꯔꯝꯕꯅꯦ ꯑꯩꯅ ꯑꯝꯇ ꯁꯦꯝꯒꯦ ꯍꯥꯏꯕ ꯑꯗꯨꯒ ꯐꯣꯟꯗꯨꯁꯨ ꯂꯩꯇꯕꯅꯤꯅ ꯑꯩꯈꯣꯏꯕꯥꯏ ꯐꯣꯟꯁꯤꯁꯨ ꯍꯦꯡ ꯌꯥꯝ ꯆꯠꯂꯦꯕ ꯃꯦꯠꯄ ꯄꯥꯛ ꯆꯪꯗꯦꯕ ꯑꯗꯨꯝ ꯇꯟꯕ
ꯑꯩꯉꯣꯟꯗ ꯍꯥꯏꯔꯛꯑꯝꯃꯗꯤ ꯌꯦꯡꯉꯨꯅꯦ
ꯑꯗꯨꯅꯦ ꯍꯥꯏꯁꯦ ꯂꯨꯄꯥ ꯂꯤꯁꯤꯡ ꯇꯔꯥꯗꯁꯨ ꯐꯪꯉꯁꯨ
ꯍꯧꯖꯤꯛ ꯇꯤ ꯁꯦꯝ ꯌꯥꯗꯔꯥ ꯖꯠꯂꯥ
ꯈꯪꯗꯦꯗ
ꯃꯣꯏꯁꯦ ꯌꯥꯝ ꯍꯥꯏꯗꯣꯛꯅꯤꯡꯗꯦꯗ
ꯑꯗꯨꯅꯤ ꯍꯥꯏꯁꯦ ꯅꯨꯡꯇꯤ ꯆꯦ ꯔꯥꯕꯤꯅꯥꯗ ꯍꯪꯉꯨ ꯌꯥꯗ꯭ꯔꯥꯅ
ꯔꯕꯤꯒꯤꯗꯤ ꯆꯪꯉꯛꯇꯕ ꯃꯥꯜꯂꯦ ꯀꯩꯝꯇ ꯍꯥꯏꯔꯛꯇꯌꯦ ꯃꯥ ꯑꯗꯨ ꯇꯧꯔꯗꯤ ꯃꯥ ꯑꯩꯉꯣꯟꯗ ꯑꯗꯨꯝ ꯍꯥꯏꯔꯛꯀꯅꯤ
ꯃꯥꯅ ꯃꯥ ꯍꯩꯔꯝꯃꯔꯣꯏ ꯍꯥꯏꯗꯤ ꯃꯣꯏꯗꯤ ꯀꯩꯀꯩꯅꯣ ꯌꯥꯝꯅ ꯃꯦꯜꯂ ꯃꯦꯜꯂ ꯌꯥꯝ ꯊꯒꯠꯂꯦ ꯍꯥꯏꯕꯒꯤ ꯗꯥꯟ ꯊꯤꯕꯣꯏꯗꯤ ꯃꯣꯏ ꯈꯪꯉꯕ ꯃꯤ ꯂꯩꯕꯅꯤꯅꯅꯦ ꯑꯗꯨ ꯇꯧ ꯑꯗꯨ ꯇꯧꯁꯜꯂꯣ ꯑꯗꯨ ꯇꯧꯁꯜꯂꯣ ꯍꯥꯏꯌꯦꯕ
ꯑ
ꯃꯅꯥ ꯈꯪꯒꯔꯕꯖꯂ ꯑꯗꯨ ꯃꯤ ꯑꯅꯝꯕꯅ ꯂꯣꯏ ꯆꯪꯅꯩ ꯍꯥꯏꯕꯅꯦ ꯍꯧꯖꯤꯛꯀꯤꯁꯤꯗꯤ ꯃꯣꯏ ꯑꯥꯗ
ꯑꯩꯒꯤ ꯇ ꯑꯩꯒꯤꯇꯥꯥꯁꯤꯂꯤꯗ ꯍꯪꯒꯦ
ꯍꯉꯣꯅ
ꯅꯣꯏ ꯀꯩꯝꯇ ꯍꯥꯏꯗꯦ ꯑꯩꯈꯣꯏꯗꯗꯤꯅ
ꯀꯅꯥꯗꯅꯣ ꯍꯥꯏꯦ
ꯍꯒꯤ ꯇꯥꯔꯒ
ꯇꯥꯟꯁꯂꯤꯗ ꯎꯝ ꯍꯪꯉꯣ ꯍꯪꯉꯣ
ꯅꯣꯏꯅꯦ ꯄꯩꯁꯥ ꯅꯣꯏ ꯍꯥꯏꯗꯣꯛꯅꯤꯡꯗꯦꯀꯣ ꯅꯅꯨꯡꯉꯥꯏꯌꯦꯦꯅ
ꯍꯥꯏꯣ ꯀꯩ ꯈꯨꯨꯝꯃ ꯀꯣ
ꯊꯦꯡꯅꯔꯀꯥꯟꯗ ꯍꯥꯏꯈꯤ
ꯍꯥꯏ ꯅꯠꯇ꯭ꯔꯒ ꯅꯪ ꯀꯩꯅꯣꯝ ꯄꯥꯛꯅ ꯋꯥꯔꯤ ꯁ ꯁꯥꯟꯅꯗꯕꯒꯤ ꯑꯣꯏꯔꯝꯅꯤ ꯃꯥꯗꯤ ꯑꯃꯒ ꯑꯃꯨꯛ ꯁꯅ ꯑꯃꯒꯧꯨꯛ ꯁꯥꯟꯅ ꯇꯧꯕꯅꯦꯕ
ꯑꯁꯤꯗꯕꯤꯁꯨꯨ ꯂꯤꯁꯤꯡ ꯇꯔꯥꯇꯔꯦꯠꯀ ꯆꯪꯈ꯭ꯔꯦꯍꯦ
ꯅꯪꯁꯨ ꯈꯔ ꯈꯔ ꯁꯥꯟꯗꯣꯛ ꯌꯥꯗ꯭ꯔꯣꯁꯦ ꯔꯥꯕꯤꯅꯥꯗ ꯑꯃꯨꯛ ꯇꯧ ꯑꯃꯗ ꯑꯃꯨꯛ ꯇꯧ ꯑꯃꯗ ꯑꯃꯨꯛ ꯇꯧ
ꯔꯕꯤꯒꯤꯗꯣ ꯅꯍꯥꯟꯗꯤ ꯃꯤ ꯇꯔꯨꯛꯇꯒꯤ ꯍꯦꯟꯅ ꯇꯧꯕ ꯌꯥꯗꯦꯅ ꯍꯥꯏꯕꯗꯣ
ꯑꯥ
ꯒꯤꯅꯦꯕ ꯑꯗꯣ ꯍꯧꯖꯤꯛꯄꯨꯗꯤ ꯌꯥꯔ ꯃꯥꯅꯦ ꯑꯗꯨꯝ ꯇꯧꯔꯛꯑꯣ ꯍꯥꯏꯔꯦꯕ ꯉꯁꯥꯏ ꯉꯁꯤꯒꯤ ꯃꯥꯔꯒ ꯁꯥꯟꯅꯩꯁ ꯁꯦ ꯐꯅꯌꯥꯝ ꯌꯥꯝꯃꯦ
ꯍ
ꯦꯇꯣꯡꯒꯁꯨꯛ ꯁꯥꯟꯅꯔꯦ
ꯅꯪ ꯃꯌꯥꯝ ꯆꯪꯉꯅꯤ ꯑꯗꯨꯗꯤ
ꯃꯌꯥꯝ ꯍꯥꯏꯁꯦ ꯀꯩꯁꯨ ꯃꯉꯣꯟꯗ ꯑꯍꯨꯝ ꯂꯥꯛꯛꯇꯪꯕꯥ ꯑꯗꯩ ꯑꯃꯨꯛ ꯀꯧꯕ ꯌꯥꯗꯕꯒꯤ ꯒꯤ ꯑꯃꯨꯛ ꯂꯩꯊꯣꯛꯈ꯭ꯔꯦ ꯅꯨꯝ ꯑꯩꯅ ꯇ ꯑꯩꯅ ꯇꯧꯕꯗ ꯌꯥꯗ꯭ꯔꯤꯕ
ꯇꯩꯒꯤꯅꯉ ꯆ
ꯑꯃꯨ ꯑꯃꯨꯛ ꯃꯥꯒꯤ ꯇꯥꯏꯃꯤꯡ ꯂꯩꯕꯅꯦꯕ ꯇꯧꯕ ꯌꯥꯔꯛꯇꯕꯒꯤ ꯉꯥꯏꯍꯥꯛ ꯂꯩꯔꯒꯕꯨꯗꯤ ꯑꯗꯨꯝ ꯌꯥꯕ ꯇ
ꯎꯝ ꯅꯪ ꯂꯨꯄꯥ ꯆꯆꯥ ꯑꯃ ꯆꯪꯉꯦ ꯍꯥꯏꯕꯅꯦ ꯑꯗꯨꯝ ꯃꯣꯏꯅ ꯇꯧꯔꯛꯄꯗꯨꯗ ꯂꯨꯄꯥ ꯏꯊꯤ ꯆꯪꯉꯦ ꯍꯥꯏꯕꯅꯦ
ꯃꯅꯦ ꯇꯣꯃꯥ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
ꯑꯩꯈꯣꯏ ꯏꯅꯝꯗ ꯍꯥꯏꯕꯤꯗ꯭ꯔꯦ ꯀꯩꯒꯤꯅꯣ ꯍꯥꯏꯅꯁꯦ ꯑꯃꯁꯦ
ꯂ ꯑꯕ
ꯃꯥꯔꯣ ꯑꯁꯤꯗꯒꯤꯩ ꯍꯧꯕꯅꯤ ꯐꯣꯟꯒꯤ ꯈꯜꯂ ꯂꯩ ꯍꯧꯕꯅꯤ ꯀꯔꯝꯕ ꯂꯩꯗꯣꯏꯅꯣ ꯀꯔꯝꯕ ꯂꯩꯗꯣꯏꯅꯣꯅ
ꯍꯥꯏ ꯐ ꯐꯅꯅꯗ ꯎꯝ ꯌꯥꯗꯦ
ꯑꯗꯣ ꯀꯩꯅꯣ ꯇꯧꯔꯦꯅꯦ ꯍꯧꯖꯤꯛꯇꯤ ꯋꯥꯔꯤ ꯁꯥꯟꯅꯔꯣꯏꯔꯦ ꯁꯃꯤꯠꯇꯣ ꯃꯁꯥ ꯃꯊꯟꯇ ꯑꯗꯨꯝ ꯇꯧꯔꯦꯅꯦ
ꯑꯃꯅꯤ ꯂꯩꯔꯤꯛꯀꯥꯟꯗꯗꯤ ꯀꯩꯅꯣ ꯇꯧꯕꯅꯦ ꯁꯦꯝꯗꯣꯛꯄ ꯌꯥꯕꯅꯦ ꯑꯗꯨꯗ ꯅꯪ ꯁꯝꯃꯤꯠ ꯇꯧꯕꯗꯣ
ꯑꯥ
ꯀꯩꯅꯣ ꯇꯧꯕꯅꯦꯕꯠ ꯍꯦꯛ ꯇꯧꯈꯤꯕꯒ ꯋꯥꯔꯤ ꯁꯥꯟꯅꯕꯗꯣ ꯃꯤꯅꯤꯠ ꯐꯥꯗꯕꯤꯗ ꯂꯣꯏꯁꯤꯟꯈꯤꯕꯒ ꯌꯥꯎꯕꯗꯣ ꯅꯦꯠ ꯀꯨꯝꯕ ꯌꯥꯗꯕꯒꯤ ꯑꯗꯨ ꯇꯧꯕꯗꯣ ꯉꯥꯏꯍꯥꯛ ꯂꯩꯔꯒꯗꯤ ꯁꯦꯝꯗꯣꯛꯄ ꯌꯥꯕꯅꯦꯕ ꯑꯗꯣ ꯑꯃꯨꯛꯀ ꯇꯧꯍꯧꯕ ꯌꯥꯕꯅꯦꯕ
ꯑ ꯑꯩ ꯍꯥꯟ ꯃꯤꯅꯤꯠꯇꯤ ꯁꯨꯔꯦꯗꯅ ꯑꯗꯨꯒ ꯃꯊꯟꯇ ꯑꯗꯨꯝ ꯁꯝꯃꯤꯠ ꯅꯍꯥꯟꯋꯥꯏꯗꯤ ꯑꯗꯨꯛ ꯅꯝꯕ ꯑꯗꯨꯛ ꯅꯝꯕꯅ ꯅꯝꯃꯝꯃꯦ ꯍꯧꯖꯤꯛꯇꯤ ꯅꯝꯗ꯭ꯔꯦ ꯍꯥꯏꯕꯅ
ꯑꯅꯧꯕ ꯁꯤꯂꯝꯃꯅꯤ ꯑꯩ ꯅꯝꯗꯦ ꯃꯊꯟꯗ ꯑꯗꯨꯝ ꯇꯧꯏ
ꯑꯥ ꯑꯗꯨꯅꯦ ꯃꯊꯟꯇ ꯑꯗꯨꯝ ꯇꯧꯍꯧꯔꯒ
ꯑꯩ ꯑꯃꯨꯛ ꯊꯝꯃꯒꯦ ꯉꯥꯏꯍꯥꯟ ꯂꯩ ꯑꯃꯨꯛ ꯇꯧꯀꯦ ꯅꯪ ꯇꯧꯔꯛꯄ ꯌꯥꯕ꯭ꯔꯥꯡꯉꯣ ꯑꯩꯉꯣꯟꯗ ꯉꯥꯏꯍꯥꯛ ꯂꯩꯒ ꯎꯝ
ꯊ